ꯍꯦ ꯇꯥꯔꯦ
ꯑꯁ ꯋꯥꯔꯤ ꯂꯣꯏꯗ꯭ꯔꯤꯉꯩꯗ ꯇꯠꯈꯤꯕꯁꯤꯗꯤ
ꯅꯨꯡꯥꯏ
ꯍꯥꯏꯔꯛꯑꯣ ꯂꯤꯔꯛꯑꯣ
ꯅꯪꯒꯤ ꯈꯨꯅꯣꯛꯁꯤꯗꯤ ꯑꯁ ꯅꯨꯡꯉꯥꯏꯍꯦ ꯅꯪꯒꯤ ꯈꯨꯗꯣꯡꯁꯤꯗꯤ ꯅꯨꯡꯉꯥꯏꯍꯦ
ꯑꯩꯒꯤ ꯀꯩ ꯍꯥꯏꯕ
ꯅꯪꯒꯤ ꯈꯨꯅꯣꯛꯁꯤꯗꯤ ꯇꯥꯕ ꯅꯨꯡꯉꯥꯏꯍꯦ
ꯑꯁ ꯌꯥꯔꯦ
ꯀꯅꯥ ꯀꯅꯥ ꯂꯩꯕ꯭ꯔꯣ ꯅꯠꯇꯟꯇꯔꯣ
ꯏꯊꯟꯗꯅꯦ ꯍꯧꯖꯤꯛꯇꯤ
ꯑꯗꯨꯅꯦ ꯍꯪꯕ ꯍꯪꯗ꯭ꯔꯗꯤ ꯌꯥꯗꯕꯀꯣ
ꯑꯩꯌꯥ ꯑꯩ ꯉꯝꯗ꯭ꯔꯦ ꯌꯥ
ꯌꯨꯝꯗ ꯀꯅꯥ ꯀꯅꯥ ꯂꯩꯒꯦ ꯍꯣꯔꯦꯟ ꯅꯪ ꯀꯤꯔꯒ ꯄꯥꯈꯠꯂꯒ ꯀꯩꯅꯣ ꯇꯧꯔꯛꯑꯗꯤ ꯅꯨꯡꯉꯥꯏꯇꯦ ꯇꯧꯕꯅꯤꯗ
ꯑꯁ ꯂꯩꯌꯦꯗ ꯑꯩ ꯔꯨꯝꯗ ꯑꯩ ꯈꯛ ꯇꯪ ꯂꯩ ꯍꯥꯏꯕ ꯋꯥꯅꯤ ꯑꯩꯒꯤ ꯔꯨꯝ ꯔꯨꯝꯗ ꯃꯥꯒꯤ ꯃꯥꯒꯤ ꯔꯨꯝꯗ ꯑꯗꯨꯝ ꯂꯩꯗ
ꯎꯝ ꯅꯪꯒꯤ ꯑꯩꯈꯣꯏ ꯎ ꯍꯥꯏꯔꯒꯦ ꯍꯥꯏꯔꯑꯒꯦ ꯑꯗꯨꯝ ꯃꯤꯡꯁꯦꯜ ꯕꯥꯔꯣ ꯇꯥꯔꯀꯥꯟꯗ ꯑꯗꯨꯝ ꯃꯤꯡꯁꯦꯜ ꯌꯦꯡꯒ ꯂꯩꯌꯣꯕ ꯀꯣ ꯇꯨꯝꯕ ꯀꯥꯟꯗ ꯍꯥꯏꯕꯅꯤꯀꯣ ꯇꯨꯝꯃꯒ ꯑꯗꯨꯝ ꯌꯦꯡꯉꯣꯕ
ꯎꯝ
ꯑꯗꯨꯝ ꯌꯦꯡꯉꯀꯥꯟꯗ ꯀꯩꯅꯣ ꯂꯥꯛꯀꯅꯦꯕ ꯃꯤꯡꯁꯦꯜꯠꯅ ꯃꯃꯤ ꯂꯥꯛꯀꯅꯦꯕ
ꯑ
ꯃꯁꯝ ꯁꯥꯡꯒꯀꯣ ꯊꯣꯛꯂꯛꯀꯅꯦꯕ
ꯏꯃꯥꯟꯅꯕꯤ ꯑꯩꯈꯣꯏ ꯅꯍꯥꯟ ꯅꯍꯥꯟ ꯇ꯭ꯔꯥꯏ ꯇꯧꯋꯦ ꯊꯣꯛꯀꯦꯗ
ꯑꯦ ꯅꯪꯁꯦ ꯕꯦꯔꯥꯅꯤꯅꯦ ꯃꯤ ꯅꯠꯇꯕ ꯖꯠꯂꯣ ꯅꯪꯁꯦ ꯃꯤ ꯅꯠꯇꯕ ꯖꯠꯂꯣ
ꯁꯦꯝꯕꯅꯦ ꯐꯥꯒꯤ ꯅꯠꯇꯦ
ꯇꯧꯈ꯭ꯔꯕ ꯍꯥꯏꯁꯤꯕꯣ
ꯇꯧꯈ꯭ꯔꯅꯦ ꯅꯪꯅ ꯍꯥꯏꯕ ꯑꯗꯨ ꯃꯤꯡꯁꯦꯟ ꯀꯩꯀꯥ ꯄꯨꯡ ꯕꯥꯔꯣꯗ ꯄꯨꯡ ꯑꯅꯤꯗ ꯑꯗꯨꯝ ꯃꯤꯡꯁꯦꯟꯗ ꯌꯦꯡꯉꯣ ꯀꯦꯟꯖꯦꯜ ꯄꯥꯏꯔꯒ ꯀꯩꯀꯥ ꯇꯧꯕ ꯂꯣꯏꯔꯕ ꯄꯣꯠ ꯈꯛꯇꯪꯅꯤ
ꯅꯪꯁꯤꯗꯤ ꯕꯦꯔ ꯄꯨꯨꯠꯇꯂꯥꯏ
ꯑ ꯅꯪ ꯑꯣꯏꯅ ꯀꯤꯁꯤꯜꯂꯛꯑꯦ ꯇꯧꯕꯔꯤꯁꯦ ꯑꯁ
ꯏꯁꯀꯤꯗꯨꯗ ꯑꯗꯨꯝ ꯑꯩꯈꯣꯏ ꯃꯇꯝ ꯑꯃ ꯂꯩꯅ ꯇꯧꯅꯤꯡꯕ ꯃꯇꯝ
ꯑꯁ
ꯎ
ꯁꯦꯡꯕ ꯇꯧꯕ꯭ꯔꯕꯣ
ꯑꯩꯗꯤ ꯇꯧꯗꯦ ꯏꯃꯥꯟꯅꯕꯤ ꯈꯣꯏ ꯇꯧꯋꯦ ꯍꯥꯏꯌꯦ
ꯅꯃꯥꯟꯕꯤꯁꯤꯡ ꯇꯧꯕꯗꯨꯕꯨ ꯅꯪꯉꯣꯟꯗ ꯂꯥꯛꯒꯗꯧꯕꯅꯦ ꯑꯩꯅ ꯇꯝꯃꯤꯁꯤꯗꯤ ꯅꯪꯉꯣꯟ ꯑ ꯅꯥꯡ ꯑꯣꯏꯅ ꯇꯧꯒꯗꯧꯕꯅꯤꯅꯦ ꯏꯁ ꯀꯩꯅꯣ
ꯑꯁ ꯑꯩꯗꯤ ꯃꯤꯡꯁꯦꯟꯁꯦ ꯅꯨꯡꯗꯥꯡ ꯇꯥꯔꯗꯤ ꯄꯪꯌꯦꯡꯗ ꯌꯦꯡꯗꯦꯗ
ꯇꯧꯊ ꯍꯔ ꯃꯨꯕꯤꯒ
ꯍꯣꯔ ꯃꯨꯚꯤ ꯍꯣꯏ ꯑꯗꯨꯝ ꯌꯦꯡꯉꯤ ꯍꯣꯔꯒꯤ ꯅꯠꯇꯕ ꯑꯩꯗꯤꯀꯣ ꯈꯨꯟꯒꯤꯗ ꯂꯩꯅ ꯑꯗꯨꯝ ꯑꯁꯦꯡ ꯑꯁꯦꯡꯕ ꯇꯧꯔꯛꯄꯒꯨꯝꯕ ꯂꯩꯅ ꯇꯝꯅꯕ ꯑꯗꯨꯗꯣ ꯑꯩꯗꯤꯀꯣ ꯊꯥꯏꯅꯒꯤ ꯐꯣꯛꯇꯦꯜꯒꯨꯝꯕ ꯑꯗꯨꯗꯣ ꯌꯥꯝ ꯄꯥꯝꯃꯦꯕꯚ
ꯑꯣ ꯌꯥꯁ
ꯑꯁ ꯁꯥꯎꯔꯦ ꯑꯃꯨꯛꯀ
ꯍꯥꯏꯔꯣ ꯍꯥꯏꯔꯣ ꯍꯥꯏꯔꯣ ꯇꯔꯒꯅꯣ
ꯑꯗꯨꯒꯤ ꯑꯗꯨꯒꯨꯝꯕ ꯋꯥꯔꯤꯗꯨꯀꯣ ꯄꯥꯝꯕ ꯑꯗꯨꯒꯤꯅꯤꯗ
ꯊꯥꯏꯅꯒꯤ ꯋꯥꯔꯤꯁꯤꯡꯗꯨꯅꯦ ꯑꯔꯝ ꯑꯅꯝꯕꯅ ꯚꯕꯨꯠꯀꯤ ꯋꯥꯔꯤ ꯇꯧꯕꯁꯦ ꯊꯥꯏꯅꯤꯡꯉꯤꯅꯦ
ꯍꯣꯏ ꯑꯗꯨ ꯅꯪ ꯑꯩꯗꯤ ꯍꯟꯛꯀꯥꯟꯁꯦꯀꯣ ꯖꯩꯂꯠ ꯍꯥꯏꯕꯗꯣ ꯈꯪꯕ꯭ꯔꯥ ꯈꯪꯉꯤꯅ
ꯈꯪꯉꯦ ꯈꯪꯉꯦ
ꯑꯗꯨꯗꯣ ꯑꯩꯍ ꯍꯟꯗꯀꯥꯟꯁꯦ ꯀꯟꯅ ꯊꯤꯒꯠꯂꯒ ꯂꯩꯔꯤꯅꯦ ꯈꯪꯕ꯭ꯔꯥ
ꯔꯤꯁꯔꯁ ꯇꯧꯕ ꯎꯝ ꯍꯥꯏꯔꯣ
ꯑꯗꯨꯝ ꯄꯥꯝꯕꯗꯣ ꯃꯣꯏꯒꯤ ꯈꯨꯟꯗꯣ ꯃꯤꯁꯨ ꯌꯥꯝ ꯄꯥꯛ ꯂꯩꯇꯦ ꯍꯥꯏꯅ ꯃꯣꯏꯒꯤ ꯈꯨꯟꯁꯦ
ꯑꯥ
ꯑꯗꯨꯒ ꯑꯗꯨꯝ ꯈꯪꯗꯦ ꯃꯣꯏꯒꯤ ꯏꯁꯤꯡꯁꯨ ꯖꯩꯂꯠ ꯑꯃꯅꯦ ꯑꯃ ꯑꯃꯗꯨꯅ ꯀꯩꯀꯩꯔꯥ ꯅꯞꯁꯥꯝꯖꯩ ꯀꯩꯀꯥ ꯂꯩꯗꯅ ꯃꯔꯤ ꯑꯃ ꯂꯩꯕꯅꯦ ꯑꯗꯨ ꯑꯗꯨꯒꯨꯝꯕꯅ ꯑꯗꯨꯝ ꯌꯥꯝꯅ ꯗꯤꯞ ꯔꯤꯁꯥꯔꯁꯇꯤ ꯇꯧꯕ ꯅꯠꯇꯦ ꯑꯗꯨ ꯑꯣꯏꯔꯁꯨ ꯈꯔ ꯈꯔ ꯑꯩꯅ ꯈꯪꯅꯤꯡꯕꯗꯣ ꯀꯣ ꯑꯗꯨꯝ ꯈꯪꯉꯒ ꯑꯗꯨꯗ ꯀꯔꯤꯒꯤꯅꯣ ꯑꯗꯨꯒ ꯅꯍꯥꯟ ꯑꯗꯨꯒꯤ ꯖꯩꯂꯠꯇꯨꯁꯨ ꯔꯥꯅꯤꯉꯩꯗꯤꯟꯂꯤꯌꯨꯒꯤ ꯑꯦꯂꯤꯐꯦꯟ ꯑꯃ ꯀꯩꯅꯣ ꯇꯧꯋꯦ ꯍꯥꯏꯕꯗꯣ ꯈꯪꯕ꯭ꯔꯥ
ꯎꯝ
ꯑꯗꯨꯒꯨꯝꯕꯗꯣ ꯑꯗꯨꯅꯦꯗ ꯅꯣꯏꯁꯨ ꯈꯪꯕ ꯂꯩꯔꯗꯤ ꯍꯥꯏꯔꯛꯑꯣ ꯍꯥꯏꯕꯤꯔꯛꯑꯣ
ꯅꯪ ꯃꯈꯥ ꯇꯥꯔꯣ ꯀꯩꯅꯣ
ꯑꯁ
ꯅꯪ ꯋꯥꯔꯤ ꯄꯥꯕꯗꯣ
ꯑꯗꯨꯒ ꯑꯗꯨꯒꯤ ꯏꯁꯤꯡꯗ ꯀꯩꯅꯣꯗꯤ ꯂꯩꯕ ꯃꯥꯜꯂꯦ ꯎꯝ ꯂꯥꯏ ꯑ ꯈꯉꯤꯅ ꯅꯪꯁꯨ
ꯎꯝ
ꯑꯗꯨꯗ ꯂꯩꯗꯤ ꯂꯩꯕ ꯃꯥꯜꯂꯦ
ꯎꯝ
ꯍꯥꯏꯕꯗꯤ ꯃꯣꯏ ꯑꯗꯨꯝ ꯇꯨꯔꯤꯁ ꯀꯩꯀꯥ ꯂꯥꯛꯑꯁꯨ ꯃꯣꯏ ꯃꯊꯟꯗ ꯑꯗꯨꯝ ꯆꯠꯍꯟꯗꯦꯕ ꯃꯣꯏ ꯈꯨꯟꯒꯤ ꯃꯤ ꯑꯃꯅꯀꯣ ꯒꯥꯏꯗ ꯇꯧꯔꯒ ꯑꯗꯨꯝꯇ ꯆꯠꯄꯗꯣ
ꯎꯝ
ꯑꯗꯨꯝ ꯇꯧꯕꯅꯦ ꯑꯗꯨꯒ ꯑꯁꯦꯡꯕ꯭ꯔꯥ ꯆꯨꯝꯕ꯭ꯔꯥ ꯂꯥꯟꯕ꯭ꯔꯗꯤ ꯈꯪꯗꯦ ꯆꯍꯤ ꯑꯍꯨꯝ ꯃꯔꯤ ꯃꯉꯥꯒꯤ ꯃꯃꯥꯡꯒꯨꯝꯕꯗ ꯎꯝ ꯂꯝ ꯑꯃꯒꯤ ꯑꯦꯝ ꯑꯦꯜ ꯑꯦꯅ ꯃꯣꯇꯣꯔ ꯕꯣꯠ ꯄꯤꯔꯝꯃꯦ ꯍꯥꯏꯌꯦ
ꯑꯣ ꯑꯗꯨ ꯀꯩꯅꯣ ꯃꯐꯝꯗ ꯎꯝ
ꯃꯣꯇꯣꯔꯕꯣꯠ ꯑꯗꯨ ꯉꯁꯤꯁꯦ ꯄꯤꯔꯝꯃꯒ ꯍꯌꯦꯡ ꯍꯌꯦꯡ ꯃꯣꯔꯅꯤꯡ ꯑꯌꯨꯛ ꯀꯨꯝꯕ ꯀꯨꯝꯕ ꯀꯥꯟꯗ ꯂꯣꯏꯅꯃꯛ ꯑꯗꯨꯗꯣ ꯍꯣꯜ ꯍꯣꯜ ꯂꯩꯔꯝꯃꯦ ꯍꯥꯏꯌꯦ ꯃꯣꯇꯣꯔ ꯄꯣꯠ ꯑꯅꯤꯔ ꯑꯍꯨꯝꯔ ꯄꯤꯕꯗꯣ
ꯑꯣ ꯂꯣꯏꯅ ꯀꯥꯏꯔꯒ ꯂꯩꯔꯝꯕ
ꯍꯣꯏ
ꯎꯝ
ꯑꯗꯨꯒꯤ ꯃꯣꯏꯗꯣ ꯑꯗꯨꯗꯁꯨ ꯃꯣꯇꯣꯔꯕꯣꯠꯁꯨ ꯂꯩꯇꯦꯅ
ꯎꯝ
ꯃꯣꯏ ꯂꯩꯕꯗꯣ ꯎ ꯎ ꯎꯅ ꯁꯥꯕ ꯑꯃ ꯂꯩꯅ ꯅꯪ ꯄꯤꯛꯑꯒ ꯏꯁꯇ꯭ꯔꯦꯠꯇ ꯑꯃ ꯑꯗꯨꯗꯣ ꯈꯛꯇꯪꯅꯦ ꯃꯣꯏ ꯃꯣꯇꯣꯔ ꯕꯣꯠꯇꯨꯗ ꯂꯩꯇꯦꯕ ꯑꯗꯨꯅ ꯈꯔꯅ ꯍꯥꯏꯕꯗꯤ ꯂꯤꯟ ꯀꯣ ꯑꯗꯨꯗ ꯂꯩꯕ ꯂꯤꯟꯅꯀꯣ
ꯎꯝ
ꯌꯥꯗꯦꯅ ꯍꯥꯏ ꯑꯗꯨꯒ ꯑꯗꯨꯒ ꯑꯗꯨ ꯊꯥꯏꯅꯒꯤ ꯃꯇꯝꯗ ꯑꯗꯨꯁꯨ ꯑꯗꯨꯒꯤ ꯑꯗꯨꯒꯤ ꯏꯁꯤꯡꯅ ꯕ꯭ꯔꯤꯇꯤꯁꯁꯤꯡꯅ ꯏꯁꯤꯡꯗꯣ ꯑꯃ ꯃꯣꯏ ꯀꯩꯅꯣ ꯑꯁ ꯑꯩꯁꯨ ꯍꯥꯏꯕ ꯍꯩꯇꯦꯗ ꯗꯤꯛ ꯇꯧꯕ꯭ꯔꯥ ꯑꯃ ꯏꯁꯤꯡ ꯃꯣꯏꯒꯤ ꯃꯐꯝꯒꯨꯝꯕ ꯁꯥꯅꯤꯡꯉꯥꯏ ꯇꯧꯕꯅꯤꯗꯤ ꯍꯥꯏꯌꯦ ꯑꯗꯨꯗꯣ ꯌꯥꯗꯕ ꯏꯁꯤꯡꯒꯨꯝꯕ ꯈꯪꯗꯦ ꯑꯩꯁꯨ ꯑꯦꯛꯖꯦꯛ ꯀꯥꯎꯈ꯭ꯔꯦ ꯏꯁꯤꯡꯒꯨꯝꯕ ꯊꯣꯛꯄꯗꯒꯤ ꯅꯠꯇ꯭ꯔꯒ ꯅꯨꯡ ꯑꯃ ꯑꯆꯥꯎꯕ ꯑꯃ ꯇꯥꯔꯛꯑꯦ ꯍꯥꯏꯌꯦ ꯑꯗꯨ ꯃꯐꯝꯗ ꯑꯗꯨꯗꯒꯤ ꯃꯣꯏ ꯇꯤꯁꯤꯡꯅꯁꯨ ꯀꯔꯤ ꯍꯥꯏꯁꯤꯔꯥ ꯑꯁ ꯑꯁꯤ ꯃꯐꯝꯗꯤ ꯀꯩꯅꯣꯝꯃꯅꯦ ꯍꯦ ꯅꯃꯣꯏꯗꯣ ꯊꯥꯗꯣꯛꯂꯒ ꯆꯠꯄꯅꯦꯅ ꯍꯥꯏꯌꯦ
ꯎ ꯂꯩꯕ ꯌꯥꯗꯕ ꯂꯩꯕꯁꯨ
ꯍꯣꯏ ꯍꯣꯏ
ꯌꯥꯝ ꯅꯨꯡꯁꯤꯕ ꯋꯥꯔꯤꯅꯤ ꯅꯪ ꯆꯠꯈ꯭ꯔꯕ ꯀꯩꯅꯣꯗ ꯑꯥꯗ ꯅꯪ ꯍꯧꯖꯤꯛ ꯀꯩꯅꯣ ꯋꯥꯔꯤ ꯇꯧꯕꯗꯣ
ꯔꯤ ꯆꯠꯅꯤꯡꯉꯦ ꯌꯥꯔꯗꯤ ꯑꯩꯁꯨ ꯆꯠꯀꯅꯤ ꯚꯤꯖꯤꯠ ꯇꯧꯒꯅꯤ ꯆꯠꯇꯤ ꯆꯠꯅꯤꯡꯉꯒ ꯂꯩꯕꯅꯦ ꯑꯗꯨꯕꯨ ꯑꯁ ꯊꯕꯛꯅ ꯀꯤꯁꯨ ꯄꯥꯛ ꯏꯟꯇꯔꯟꯁꯤꯞꯁꯨ ꯇꯧꯕꯅꯤꯅ ꯇꯤꯁꯨ ꯂꯧꯕ ꯌꯥꯗꯦ ꯑꯗꯨꯒ ꯍꯧꯖꯤꯛ ꯍꯧꯖꯤꯛ ꯑꯥ
ꯏꯟꯇꯔꯟꯁꯤꯞ ꯏꯟꯇꯔꯟꯁꯤꯞ ꯇꯧꯗ꯭ꯔꯤꯉꯩꯗ ꯅꯪ ꯀꯩꯅꯣ ꯀꯥꯏꯗ ꯇꯝꯂꯝꯝꯕ꯭ꯔꯥ ꯍꯥꯟꯅ
ꯑꯩꯔꯣ ꯑꯁꯤꯗ ꯇꯝꯃꯦ ꯑꯗꯨꯝ
ꯁ꯭ꯀꯨꯜꯗ
ꯍꯣꯏ ꯀꯣꯂꯦꯖ ꯀꯣꯂꯦꯖꯇ ꯑꯗꯨꯝ ꯇꯝꯃꯦ ꯑꯁ ꯑꯦꯛꯖꯦꯤ ꯍꯥꯏꯅꯤꯡꯉꯦꯗ ꯁꯤꯗꯗꯤ ꯍꯥꯏꯕ ꯅꯨꯡꯉꯥꯏꯇꯦ
ꯍꯣꯏ ꯍꯣꯏ ꯍꯣꯏ ꯆꯨꯝꯃꯦ
ꯑꯗꯨꯝ ꯇꯝꯃꯦ ꯑꯗꯨꯒ ꯑꯩꯗꯣ ꯁꯦꯡꯕꯗꯤ ꯆꯠꯇꯤ ꯆꯠꯅꯤꯡꯕꯅꯦ ꯑꯗꯣ ꯍꯟꯗꯛꯀꯥꯟꯁꯦ ꯅꯣꯡꯁꯨ ꯇꯥꯏꯌꯦ ꯋꯦꯗꯔꯁꯨ ꯅꯨꯡꯉꯥꯏꯇꯦ ꯏꯁꯤꯡꯁꯨ ꯆꯥꯎꯋꯦ ꯍꯥꯏꯌꯦꯕ
ꯎꯝ
ꯑꯗꯨꯒꯤ ꯎ ꯆꯠꯂꯁꯨ ꯏꯪꯕ ꯃꯇꯝꯗꯒꯨꯝꯕ ꯋꯤꯟꯇꯔꯒꯨꯝꯕꯗ ꯁꯦꯔꯥꯅ ꯈꯟꯕ ꯑꯗꯣ ꯏꯃꯥꯟꯅꯕꯤ ꯆꯠꯂꯦ ꯍꯥꯏꯌꯦ ꯂꯥꯁ ꯌꯌꯥꯔꯗꯣ ꯌꯥꯝ ꯀꯤ ꯍꯥꯏꯌꯦ
ꯃꯐꯝꯗꯣ ꯑꯩꯁꯨ ꯆꯠꯇ꯭ꯔꯦ ꯑꯃꯛ ꯐꯥꯎ
ꯑꯣ ꯌꯥꯝ ꯀꯤ ꯍꯥꯏ ꯑꯗꯨꯒ ꯏꯁꯤꯡ ꯍꯣꯏ ꯏꯁꯤꯡ ꯃꯌꯥꯏꯗꯣꯀꯣ
ꯎꯝ
ꯌꯥꯝꯅ ꯂꯨꯋꯦ ꯍꯥꯏꯌꯦ ꯃꯣꯏ ꯆꯤꯡ ꯃꯌꯥ ꯌꯦꯡꯕꯗꯣ ꯉꯝꯗꯦ ꯍꯥꯏꯌꯦ ꯃꯣꯏꯁꯨ ꯀꯤꯕꯒꯤ꯫
ꯑꯗꯨꯅꯦ ꯑꯗꯨꯃꯥꯏ ꯍꯥꯏꯌꯦꯕꯀꯣ ꯋꯥꯔꯤꯁꯤ ꯇꯥꯕ ꯀꯥꯟꯗ ꯑꯗꯨ ꯏꯁꯤꯡ ꯂꯨꯕꯗꯣ ꯀꯌꯥꯃꯨꯛ ꯗꯤꯞ ꯇꯧꯕ꯭ꯔꯥ ꯀꯌꯥꯃꯨꯛ ꯂꯨꯕ꯭ꯔꯥ ꯍꯥꯏꯕꯁꯨ ꯍꯥꯏꯕ ꯉꯝꯗꯕ ꯖꯥꯠꯅꯤꯗ꯫
ꯎꯝ ꯍꯥꯏꯕ ꯍꯥꯏꯕ ꯉꯝꯗꯦ ꯍꯥꯏ ꯎꯝ꯫
ꯂꯥꯏꯒꯨꯝꯕ ꯀꯩꯅꯣ ꯂꯤꯟꯒꯨꯝꯕ ꯑꯆꯧ ꯑꯆꯧꯕ ꯂꯩꯕꯅꯤꯅ꯫
ꯂꯩꯌꯦ - ꯂꯩꯌꯦ ꯂꯩꯕꯒꯤꯅꯦ꯫ ꯑꯗꯨ ꯂꯩꯕꯒꯤ ꯑꯗꯨ ꯈꯨꯟꯁꯨ ꯂꯩꯔꯤꯅꯦꯕ꯫
ꯎꯝ ꯈꯨꯟ ꯎꯝ ꯈꯨꯟꯁꯤꯡꯅ ꯍꯥꯏꯕꯗꯨ ꯆꯨꯝꯃꯕꯅꯤ ꯑꯩꯈꯣꯏꯗꯤ ꯈꯪꯗꯕꯅꯤꯅꯀꯣ ꯑꯗꯨꯝ ꯂꯩꯇꯕꯅꯤꯅ ꯈꯨꯟꯁꯤꯡꯅ ꯑꯗꯨꯝ ꯂꯩꯕꯅꯤꯅ ꯑꯩ ꯑꯗꯨꯝ ꯈꯪꯉꯒ ꯂꯥꯛꯄꯗꯣ ꯀꯨꯏꯅ ꯂꯩꯔꯛꯄꯒꯤꯀꯣ꯫ ꯁꯤꯖꯒꯥꯗ ꯁꯨꯃꯥꯏꯅ ꯂꯩꯌꯦ ꯁꯤ ꯖꯒꯥꯗ ꯁꯨꯃꯥꯏꯅ ꯇꯧꯋꯦ ꯍꯥꯏꯕꯗꯣ ꯂꯣꯏ ꯈꯪꯉ ꯂꯩꯕꯅꯤꯅ ꯃꯣꯏꯈꯨꯟꯁꯤꯡꯅ ꯍꯥꯏꯕꯗꯨ ꯆꯨꯝꯃꯕꯅꯤ꯫
ꯇꯨꯔꯤꯁ ꯀꯩꯀꯥ ꯂꯥꯛꯑꯗꯤ ꯈꯨꯟꯅ ꯑꯗꯨꯝ ꯈꯨꯟꯒꯤ ꯃꯤ ꯌꯥꯎꯔꯒ ꯆꯠꯄꯅꯤ ꯍꯥꯏꯌꯦ ꯅꯠꯇ꯭ꯔꯗꯤꯀꯣ ꯌꯥ ꯅ ꯍꯥꯏ ꯑꯗꯨꯝ ꯍꯥꯏ ꯑꯗꯨꯒ ꯇꯧꯍꯧꯗꯦꯅ ꯑꯗꯨꯒ ꯀꯩꯅꯣ ꯑꯗꯨꯗ ꯏꯁꯤꯡ ꯃꯅꯥꯛꯇꯁꯨ ꯃꯣꯠ ꯄ ꯅꯤꯁꯥ ꯆꯥꯕ ꯀꯩꯀꯥ ꯇꯧꯕꯗꯣ ꯑꯗꯨꯁꯨ ꯌꯥꯗꯦꯅ ꯍꯥꯏꯌꯦ ꯈꯨꯟꯒꯤ ꯃꯤꯁꯤꯡꯅ꯫
ꯑꯣ
ꯑꯗꯨꯒ ꯑꯩ ꯑꯩꯅꯁꯨ ꯏꯃꯥꯟꯅꯕꯤ ꯈꯣꯏꯅꯁꯨ ꯍꯥꯏꯕꯅꯦ ꯑꯗꯨꯗꯣ ꯑꯗꯨꯒꯤ ꯃꯐꯝꯗ ꯏꯁꯤꯡꯗ ꯎꯝ ꯆꯠꯄꯗ ꯃꯣꯏꯁꯨ ꯃꯌꯥꯏꯃꯛꯇꯤ ꯌꯥꯝꯅ ꯆꯠ ꯆꯠꯇꯦ ꯍꯥꯏ ꯑꯗꯨꯝ ꯃꯇꯥꯏ ꯃꯇꯥꯏꯗꯀꯣ
ꯎꯝ
ꯑꯗꯨꯝ ꯆꯠꯂꯦ ꯍꯥꯏ ꯑꯗꯣ ꯃꯣꯏꯁꯦ ꯃꯌꯥꯏꯒꯗꯤ ꯆꯠꯇꯤ ꯆꯠꯄ ꯃꯥꯜꯂꯦ꯫ ꯌꯥꯝ ꯀꯤꯌꯦ ꯍꯥꯏꯌꯦ꯫
ꯑꯣ ꯀꯌꯥꯃꯨꯛ
ꯏꯁꯤꯡꯗꯨꯀꯣ ꯆꯥꯎꯗꯤ ꯆꯥꯎꯕ ꯃꯥꯜꯂꯦ ꯌꯥꯝ ꯆꯥꯎꯋꯦ ꯍꯥꯏꯌꯦ꯫
ꯎꯝ
ꯑꯗꯣ ꯌꯥꯝꯅ ꯈꯪꯗꯦ ꯀꯤꯌꯦ ꯍꯥꯏꯌꯦ ꯃꯌꯥꯏꯗ ꯆꯠꯄꯗꯀꯣ ꯑꯦꯠꯂꯤꯁ ꯃꯇꯥꯏ ꯃꯇꯥꯏ ꯆꯠꯄꯗꯤ ꯃꯈꯥꯒꯤ ꯇꯣ ꯑꯗꯨꯝ ꯎꯋꯦ ꯍꯥꯏꯌꯦꯕ ꯏꯁꯤꯡꯗ ꯀꯩꯅꯣ ꯎꯝ ꯄꯥꯝꯕꯤ ꯈꯣꯏ ꯍꯧꯕꯗꯣ ꯑꯗꯨꯁꯨ ꯑꯗꯨꯝ ꯈꯔ ꯈꯔ ꯎꯏ ꯍꯥꯏꯑꯕ ꯑꯗꯨꯕꯨ ꯃꯌꯥꯏꯗꯗꯤ ꯁꯨꯛꯎ ꯎꯗꯦ ꯍꯥꯏ ꯄꯨꯔꯥ ꯃꯝꯃꯦ ꯍꯥꯏꯌꯦ꯫
ꯎꯝ ꯆꯤꯡ ꯆꯤꯡꯗ ꯑꯣꯏꯕꯅꯦ ꯆꯤꯡꯗꯁꯨ ꯑꯣꯏꯕꯅꯦꯕꯀꯣ ꯕꯦꯂꯤꯗ ꯅꯠꯇꯦꯕ꯫
ꯎꯝ
ꯇꯝꯄꯥꯛꯁꯨ ꯅꯠꯇꯦꯕ ꯆꯤꯡꯗ ꯑꯣꯏꯅꯍꯧꯕꯅꯦꯕ ꯏꯁꯤꯡꯗꯀꯣ
ꯎꯝ
ꯏꯁ ꯌꯥꯝ ꯀꯤꯗ!
ꯑꯗꯨꯒꯤ ꯏꯃꯥꯟꯕꯤꯅ ꯍꯥꯏꯅ ꯃꯥꯗꯤ ꯀꯞꯅꯤꯡꯉꯥꯏ ꯇꯧꯋ ꯍꯥꯏ ꯀꯤꯃꯟꯕꯒꯤ꯫
ꯃꯅꯨꯡꯗ ꯃꯈꯥꯗ ꯀꯔꯤ- ꯀꯔꯤ ꯂꯩꯕ꯭ꯔꯥ ꯍꯥꯏꯕꯗꯨꯁꯨ ꯈꯪꯗꯦ꯫
ꯍꯣꯏ
ꯐꯠꯇꯕꯁꯨ ꯂꯩꯔꯝꯕꯁꯨ ꯌꯥꯏ
ꯑꯗꯨꯅꯦ ꯂꯩꯕꯒꯤꯅꯦ ꯂꯩꯕꯒꯤ ꯒꯤꯅꯦ ꯑꯗꯨꯒ ꯑꯗꯨꯗ ꯉꯥ
ꯉ ꯀꯩꯀꯥ ꯀꯣ ꯎ
ꯈꯔꯅ ꯍꯥꯏꯕꯗ ꯃꯣꯏꯒꯤ ꯉꯥꯁꯨ ꯑꯗꯨꯝ ꯐꯖꯅ ꯐꯖꯅ ꯊꯣꯛꯊꯣꯛꯑꯦ ꯍꯥꯏꯌꯦꯦ ꯄꯤꯌꯦ ꯍꯥꯏꯕ ꯂꯩꯕꯗꯣ ꯈꯪꯗꯦ ꯑꯗꯨꯝ ꯑꯣꯏꯔ ꯑꯗꯣ ꯉꯥ ꯃꯣꯏꯗꯣ ꯐꯥꯔꯒ ꯉꯥꯗꯣ ꯐ꯭ꯔꯦꯁꯇ ꯂꯧꯅꯤꯡꯉꯁꯨ ꯑꯣꯗꯔ ꯂꯩꯔꯗꯤ ꯑꯗꯨꯝ ꯄꯤꯌꯦ ꯅꯠꯇ꯭ꯔꯒ ꯌꯥꯏꯕꯀꯣ ꯉꯥ ꯀꯪꯕꯁꯤꯡꯗꯣ ꯑꯗꯨꯝ ꯇꯧꯔꯒ ꯃꯣꯏꯁꯨ ꯑꯗꯨꯝ ꯑꯃꯨꯛꯀ ꯝ ꯑꯇꯣꯞꯄꯗ ꯌꯣꯟꯕꯒꯨꯝꯕꯗꯣꯀꯣ ꯑꯗꯨꯝ ꯇꯧꯋꯦ ꯍꯥꯏꯌꯦ ꯑꯗꯨꯒ ꯃꯨꯛꯉꯥ ꯐ꯭ꯔꯦꯁ ꯇꯧꯕꯕꯨꯗꯤ ꯌꯥꯝ ꯍꯥꯎꯁꯨ ꯍꯥꯎꯋꯦꯅ
ꯌꯥꯝ ꯍꯩꯅꯦ ꯂꯥꯏꯔꯤꯛ ꯄꯥꯕꯁꯤꯦ ꯌꯥꯝ ꯀꯥꯟꯅꯕ ꯆꯥꯅꯤꯡꯉꯤ
ꯑꯦ ꯅꯠꯇꯒ ꯅꯠꯇꯍꯦ
ꯑꯩꯈꯣꯏꯁꯦ ꯋꯥꯔꯤ ꯐꯖ ꯐꯖꯕ ꯌꯥꯝ ꯂꯩꯕ ꯖꯥꯠꯅꯤꯗ ꯊꯥꯏꯅꯒꯤꯀꯣ